ꯎꯝ ꯇꯥꯔꯦ ꯇꯥꯔꯦ ꯇꯥꯔꯕ ꯅꯠꯇ꯭ꯔꯣ
ꯑꯥ
ꯑꯣ ꯉꯁꯤ ꯀꯔꯤ ꯃꯊꯦꯜ ꯆꯔꯥꯕ
ꯉꯁꯤꯁꯦ ꯑꯥ ꯏꯔꯣꯟꯕ ꯑꯃꯅꯦ ꯑꯗꯒꯤ ꯉꯔꯥꯡ ꯅꯍꯥꯟ ꯉꯥ ꯐꯥꯔꯛꯄ ꯑꯥꯗꯒꯤ ꯉꯈꯥ ꯈꯔꯒ ꯇꯣꯞꯄꯦ ꯑꯗꯨꯒ ꯀꯔꯤꯅꯣ ꯉꯁꯥꯏ ꯆꯥꯕꯗꯣ ꯑꯥ ꯊꯕꯤꯒꯨꯝꯕ ꯈꯔꯥ ꯆꯥꯔꯦ ꯆꯝꯐꯨꯠ ꯑꯃꯒ ꯍꯣꯏ ꯆꯝꯐꯨꯠ ꯏꯪꯈꯣꯜꯗꯒꯤ ꯃꯣꯏ ꯍꯋꯥꯏ ꯈꯔ ꯄꯥꯟꯕꯗꯣ ꯑꯩꯈꯣꯏꯒꯤ ꯗꯦꯁ ꯍꯋꯥꯏꯗꯣ ꯗꯦꯁ ꯍꯋꯥꯏꯗꯣ ꯆꯝꯐꯨꯠ ꯐꯖꯅ ꯐꯨꯠꯂꯦ ꯑꯗꯨꯒ ꯇꯧꯔ ꯆꯥꯏꯌꯦ ꯅꯣꯏꯗꯤ ꯀꯩꯀꯩ ꯆꯥꯔꯕ ꯀꯔꯤ ꯃꯊꯦꯜ ꯆꯥꯔꯕ
ꯑꯈꯣꯏꯗꯤ ꯍꯋꯥꯏ ꯑꯝ ꯇꯧꯔꯦ ꯊꯣꯡꯕ ꯑꯃ ꯑꯗꯨꯒ ꯃꯣꯔꯣꯛ ꯑꯃ ꯃꯦꯠꯂꯦ ꯑꯗꯨ ꯈꯛꯇꯅꯤ ꯉꯥ ꯑꯃꯒ ꯑꯍꯨꯝ ꯍꯥꯏꯇꯥꯔꯦ ꯎꯝ
ꯑꯣ ꯍꯌꯦꯡꯗꯤ ꯀꯔꯝ ꯀꯥꯟ ꯆꯠꯄ ꯇꯥꯔꯕ ꯅꯣꯏ ꯃꯉꯥꯅꯤ ꯆꯥꯛꯀꯧꯕꯗꯣ
ꯃꯣꯏꯄꯨꯡ ꯇꯔꯥꯗꯤ ꯍꯥꯏꯕꯅꯤ ꯇꯔꯥ ꯍꯥꯏꯕꯗꯨ ꯑꯩ ꯈꯟꯕꯗ ꯈꯤꯇꯪꯗꯤ ꯑꯗꯨꯝ ꯊꯦꯡꯕꯅꯤ ꯉꯥꯏꯊꯣꯛꯀ ꯉꯥꯏꯖꯤꯟꯒ ꯗꯧꯀꯥꯟꯗ ꯇꯔꯥ ꯍꯥꯢ ꯇꯔꯥ ꯑꯝꯄꯥ ꯆꯠꯄꯨꯢ ꯃꯥꯄꯟ ꯃꯈꯥꯏ ꯈꯔ ꯂꯩꯕ ꯑꯗꯨ ꯆꯇꯨ ꯃꯥꯂꯦ ꯑꯗꯨꯒ ꯄꯨꯡ ꯇꯔꯥ ꯑꯗꯣꯝꯄꯥ ꯌꯧꯕ꯭ꯔꯥ ꯀꯃꯥꯏ ꯇꯧ ꯀꯃꯥꯏ ꯇꯧ ꯌꯦꯡꯗ ꯌꯥꯔꯣꯢ
ꯎꯝ ꯆꯠꯄꯗꯤ ꯃꯥꯄꯟ ꯃꯈꯥꯏ ꯃꯥꯄꯟ ꯃꯈꯥꯏ ꯑꯗꯨꯋꯥꯏꯗ ꯆꯠꯅꯕꯅꯦ ꯃꯥꯄꯟ ꯃꯈꯥꯏ ꯇꯔꯥ ꯑꯗꯨꯋꯥꯏꯗ ꯆꯠꯅꯕꯅꯤ ꯍꯣꯏ ꯌꯥꯝ ꯊꯦꯡꯅꯁꯨ ꯆꯠꯂꯔꯣꯏ ꯑꯗꯨꯝ ꯉꯟꯅꯁꯨ ꯆꯠꯂꯔꯣꯏ ꯍꯥꯏꯗꯤ ꯅꯣꯏ ꯑꯥꯗ ꯑꯃꯨꯛ ꯄꯨꯜꯂꯨꯗꯣꯏꯅꯤꯅ ꯈꯣꯏꯁꯨ ꯆꯥꯗ꯭ꯔꯤꯉꯩꯗ ꯑꯃꯨꯛ ꯑꯗꯨꯃꯥꯏꯅ ꯇꯧꯕꯅꯤꯅ ꯑꯃꯨꯛ ꯅꯣꯏ ꯈꯔꯗꯤ ꯑꯗꯨꯝ ꯀꯌꯥꯝ ꯉꯟꯕ ꯅꯠꯇ꯭ꯔꯁꯨ ꯈꯔꯗꯤ ꯃꯥꯄꯟ ꯑꯗꯨꯋꯥꯏꯗ ꯆꯠꯂꯛꯑꯅꯦꯕ ꯑꯗꯣ ꯍꯌꯦꯡꯗꯤ ꯀꯃꯥꯏ ꯀꯃꯥꯏ ꯇꯧ ꯇꯥꯔꯕ ꯍꯌꯦꯡꯗꯤ ꯐꯣꯇꯣ ꯁꯨꯠꯀ ꯇꯧꯔꯨꯗꯣꯏꯔꯣ ꯅꯣꯏ ꯍꯌꯦꯡ ꯐꯣꯇꯣ ꯁꯨꯠ ꯇꯧꯕ ꯌꯥꯎꯗꯣꯏꯔꯣ ꯀꯃꯥꯏ ꯇꯧꯕ
ꯈꯪꯗꯦ ꯑꯗꯨꯝ ꯍꯌꯦꯡ ꯃꯣꯏ ꯃꯤꯗꯨꯒꯤ ꯃꯇꯨꯡ ꯏꯟꯅ ꯌꯥꯝꯃꯜꯂꯁꯨ ꯑꯃꯨꯛ ꯅꯨꯡꯉꯥꯏꯇꯦꯅ ꯍꯣꯏ ꯆꯠꯁꯦ ꯍꯥꯏꯔ ꯂꯣꯏ ꯆꯠꯂꯒ ꯆꯠꯂꯦ ꯈ꯭ꯔꯗꯤ ꯍꯣꯏ ꯁꯨꯝ ꯑꯩꯈꯣꯏ ꯃꯤ ꯇꯔꯨꯛ ꯍꯜꯂꯛꯁꯦ ꯍꯥꯏꯕꯗꯤ ꯌꯥꯎꯅꯔꯗꯤ ꯑꯗꯨꯝ ꯍꯜꯂꯛꯑꯦ ꯑꯩ ꯆꯠꯇꯧꯗꯤ ꯃꯥꯜꯂꯦ ꯃꯩꯇꯩ ꯌꯦꯡꯉ ꯍꯥꯟꯅ ꯀꯩꯅꯣ ꯄꯨꯔꯥ ꯌꯥꯎꯕꯅꯀꯣ ꯑꯗꯨꯃꯥꯏꯅ ꯌꯥꯎꯔ
ꯑꯗꯨꯁꯨ ꯑꯃꯨꯛ ꯆꯠꯄ ꯍꯥꯏꯗꯣ ꯒꯥꯔꯤ ꯀꯩꯀꯩ ꯑꯃꯨꯛ ꯌꯥꯎꯗ꯭ꯔꯗꯤ ꯑꯃꯨꯛ ꯐꯥꯔꯛ ꯇꯥꯗꯣꯏꯅꯦ ꯅꯣꯏ ꯁꯣꯝꯗꯩ ꯒꯥꯔꯤ ꯄꯨꯕ ꯑꯣꯏꯔꯗꯤ ꯐꯕ ꯑꯗꯨꯒ ꯌꯥꯎꯕ ꯑꯣꯏꯔꯗꯤ ꯑꯗꯩ ꯃꯤ ꯀꯨꯟ ꯆꯠꯂꯤꯕꯗꯣ ꯐꯣꯇꯣ ꯁꯨꯠ ꯂꯣꯏꯅꯕꯛꯇꯤ ꯇꯧꯔꯔꯣꯏꯗꯅꯀꯣ
ꯋꯥꯏꯊꯧ ꯎꯝ ꯊꯕꯛ ꯂꯩꯔꯤ ꯀꯥꯡꯕꯨ ꯌꯥꯎꯅꯕꯗꯨꯅꯤꯅ ꯀꯣ ꯍꯟꯇꯀꯤ ꯑꯣꯏ ꯌꯥꯎꯕ ꯌꯥꯏ ꯅꯠꯇꯔꯥꯒꯅ ꯄꯨꯂꯞ ꯆꯠꯂꯁꯨ ꯌꯥꯄꯣꯠꯅꯤ ꯅꯣꯡꯃꯗꯨꯗꯤ ꯃꯣꯏ ꯀꯩꯅꯣ ꯉꯥꯛꯇꯅꯤꯅꯀꯣ ꯊꯕꯛꯇꯣ ꯃꯣꯏ ꯀꯩꯅꯣ ꯊꯕꯛ ꯉꯥꯛꯇꯅꯤꯅ ꯑꯁꯤꯗꯊꯣꯛꯑꯁꯦ ꯑꯌꯥꯕ ꯄꯣꯠꯅꯤꯅꯀꯣ ꯂꯦꯞꯇꯅ ꯇꯣꯛꯑꯗꯣꯔꯥ ꯒꯤꯌꯟ ꯇꯥꯗꯦ
ꯍꯣꯏ ꯀꯛꯆꯤꯡ ꯒꯥꯔꯗꯦꯟ ꯀꯩꯀꯩꯁꯨ ꯀꯥꯞꯅꯕꯅꯦ ꯐꯣꯇꯣ ꯅꯠꯇ꯭ꯔꯒꯅ ꯍꯧꯖꯤꯛꯀꯥꯟꯅ ꯀꯥꯞꯅꯩꯁꯦ ꯀꯣꯂꯦꯖ ꯀꯤꯔꯥꯏꯒꯤ ꯃꯅꯨꯡꯒꯤ ꯑꯃ ꯎꯄꯥꯥꯝꯕꯤ ꯃꯌꯥꯝ ꯍꯐꯝꯗꯣ ꯑꯗꯨꯒ ꯄ꯭ꯂꯦꯒ꯭ꯔꯥꯎꯟ ꯀꯩꯀꯩ ꯂꯩꯐꯝꯗꯣ ꯑꯗꯨꯁꯨ ꯀꯥꯞꯅꯕꯅꯦ ꯑꯗꯨꯝ ꯑꯗꯩ ꯑꯗꯨꯝ ꯂꯥꯞꯅ ꯆꯠꯅꯔꯕꯗꯥ ꯌꯥꯏꯔꯤꯄꯣꯛ ꯂꯣꯝ ꯑꯗꯨꯗꯒꯤ ꯀꯩꯅꯣ ꯊꯧꯕꯥꯜ ꯂꯣꯝꯒꯤ ꯑꯗꯨꯝ ꯆꯠꯅꯩ ꯑꯗꯒꯤ ꯑꯁꯤꯒꯤ ꯀꯩꯅꯣꯒꯤꯁꯨ ꯈꯣꯡꯖꯣꯝꯒꯤ ꯃꯦꯃꯣꯔꯤꯌꯦꯜ ꯂꯩꯕꯁꯨ ꯆꯠꯅꯩ ꯈ꯭ꯋꯥꯏꯗꯒꯤ ꯆꯠꯅꯕꯁꯤ ꯍꯧꯖꯤꯛ ꯑꯃꯨꯛ ꯑꯦꯄꯜ ꯐꯥꯝ ꯍꯥꯏꯅ ꯊꯥꯡꯒꯤꯗꯣ ꯑꯗꯨꯏꯗꯣ ꯃꯐꯝ ꯌꯥꯝ ꯐꯖꯕꯅꯦꯕ ꯑꯗꯣꯝꯗꯁꯨ ꯆꯠꯅꯩ ꯑꯗꯨ ꯆꯠꯂꯨꯔꯕꯗꯤ ꯍꯣꯏ ꯅꯣꯏ ꯑꯗꯨ ꯗ꯭ꯔꯦꯁ ꯀꯩꯀꯩꯗꯣ ꯁꯦꯡ ꯑꯥ ꯐꯖꯗ꯭ꯔꯗꯤ ꯑꯃꯨꯛ ꯌꯥꯔꯣꯏꯅꯦ ꯍꯥ
ꯀꯩꯗꯧꯏ ꯍꯥꯏ ꯆꯞꯃꯥꯟꯅꯩ ꯀꯩꯅꯣ ꯍꯥꯟꯅꯒꯤ ꯗ꯭ꯔꯦꯁ ꯂꯣꯏ ꯁꯦꯠꯂꯤꯗꯨꯅꯤ ꯆꯤꯔꯥꯏ ꯐꯖꯕꯁꯤꯗ ꯀꯔꯤ ꯑꯃꯨꯛ ꯆꯦꯟꯁꯟ ꯇꯧꯗꯣꯏꯅꯣ ꯐꯖꯅ ꯑꯃꯨꯛ ꯁꯦꯠ ꯑꯗꯨꯃꯥꯏꯅ ꯑꯇꯣꯞꯄ ꯗ꯭ꯔꯦꯁ ꯁꯦꯠꯄ ꯑꯣꯏꯕꯗꯤ ꯑꯐꯕ ꯂꯨꯍꯣꯡꯕꯩ ꯗ꯭ꯔꯦꯁ ꯁꯦꯠꯄꯅꯤꯅꯀꯣ ꯏꯅ ꯑꯃꯗꯣ ꯁꯦꯠꯇꯕꯅꯤꯅ ꯑꯗꯨꯝ ꯌꯥꯅ ꯌꯥꯟꯅꯅꯕ ꯍꯥꯏꯇꯥꯔꯦ ꯑꯗꯨꯝ ꯁꯦꯠꯈꯔꯥꯗꯣꯏꯅꯤ
ꯍꯣꯏ ꯑꯗꯨꯕꯨꯗꯤ ꯆꯨꯝꯕ ꯑꯗꯣ ꯍꯌꯦꯡ ꯃꯤ ꯑꯇꯩ ꯃꯈꯩꯅ ꯐꯩꯖꯣꯝ ꯂꯣꯏ ꯁꯦꯠꯂ ꯂꯥꯛꯑꯥ ꯅꯪꯅ ꯈꯣꯡꯒ꯭ꯔꯥꯎ ꯁꯦꯠꯂ ꯂꯥꯛꯑꯗꯤ ꯑꯃꯨꯛ ꯍꯥꯏꯗꯤ ꯑꯇꯩ ꯈꯣꯡꯒ꯭ꯔꯥꯎ ꯂꯣꯏ ꯁꯦꯠꯅꯔꯕꯨꯗꯤ ꯐꯥꯕꯀꯣ ꯑꯗꯨ ꯃꯣꯏ ꯑꯗꯨꯝ ꯐꯣꯇꯣ ꯁꯨꯠ ꯇꯧꯕꯩꯒꯤꯗꯤ ꯃꯣꯏ ꯃꯃꯥꯟꯅꯕ ꯀꯩ ꯑꯇꯩ ꯆꯠꯂꯗꯧ ꯃꯥꯜꯂꯤꯗ ꯑꯁꯣꯝꯒꯤꯗꯤ ꯊꯣꯏꯅꯕꯨ ꯍꯥꯏꯔꯛꯄꯕꯨ ꯃꯥꯥꯟꯗꯦ
ꯑ ꯀ ꯅꯣꯡꯉꯥꯜꯂꯦ ꯍꯥꯏꯗꯤ ꯁꯨꯝ ꯀꯩꯅꯣ ꯀꯩꯅꯣ ꯆꯠꯀꯥꯟꯗꯗꯤꯀꯣ ꯆꯥꯛꯀꯧꯕ ꯆꯠꯀꯥꯟꯗꯗꯤꯀꯣ ꯀꯩꯅꯣꯁꯤ ꯁꯦꯠꯅꯗꯕꯅꯦꯕ ꯑꯅꯝꯕꯅ ꯍꯥꯏꯗꯤ ꯈꯣꯡ ꯈꯣꯡꯒꯥ꯭ꯔꯎ ꯆꯠꯅꯗꯕꯅꯤ ꯀꯩꯅꯣꯗꯤ ꯑꯩꯈꯣꯏ ꯁꯨꯝ ꯆꯥꯕꯁꯨ ꯀꯔꯤ ꯇꯧꯕꯅꯤꯅ ꯍꯥꯏꯇꯥꯔꯦ ꯑꯃ ꯑꯃ ꯇꯧꯕꯅꯤꯅ ꯃꯣꯠꯁꯤꯟꯕꯗꯣ ꯑꯗꯨꯅ ꯑꯌꯥꯝꯕꯗꯤ ꯗꯨꯃꯥꯏꯅ ꯇꯧ ꯇꯧꯅꯕꯅꯦ
ꯎꯝ ꯍꯣꯏ ꯎꯝ ꯈꯣꯡꯒ꯭ꯔꯥꯎꯒ ꯂꯣꯏ ꯁꯦꯠꯅꯕꯅꯦ ꯑꯗꯨ ꯃꯣꯏ ꯐꯣꯇꯣ ꯁꯨꯝꯇ ꯍꯥꯏꯗꯤ ꯅꯝꯃꯤꯟꯅꯕ ꯀꯥꯡꯕꯨꯗꯨꯗꯤ ꯐꯩꯖꯣꯝ ꯂꯣꯏ ꯁꯦꯠꯅꯩꯗꯅꯀꯣ ꯃꯣꯏ ꯃꯃꯥꯟꯅꯕꯤ ꯀꯩꯅꯥꯒꯤ ꯃꯃꯥꯟꯅꯕꯤ ꯀꯥꯡꯕꯨ ꯀꯩꯗꯨꯕꯤ ꯂꯣꯏꯅꯃꯛ ꯏꯟꯅ ꯐꯤꯒ ꯏꯜꯂꯒ ꯂꯣꯏ ꯂꯥꯛꯇꯣꯏꯅꯤꯗꯅꯀꯣ ꯑꯗꯨꯒ ꯑꯃꯨꯛ ꯕꯣꯔ ꯃꯥꯟꯅꯕꯁꯨ ꯨ ꯑꯗꯨꯝ ꯐꯩꯖꯣꯝ ꯂꯣꯏ ꯁꯦꯠꯅꯏꯗꯅ ꯑꯩꯈꯣꯏꯅ ꯚꯗꯤꯑꯣ ꯀꯩꯀꯩ ꯁꯨꯝ ꯎꯔꯀꯥꯟꯗ ꯑꯗꯨꯒꯤ ꯍꯥꯏꯕꯅꯤꯗ
ꯈꯪꯗꯦ ꯑꯗꯨ ꯅꯍꯥꯟ ꯀꯩꯅꯣꯒꯤꯗ ꯆꯠꯄꯗꯣ ꯍꯊꯧ ꯋꯥꯒꯤ ꯆꯠꯄꯗꯣ ꯑꯗꯨꯝ ꯑꯩꯈꯣꯏ ꯌ ꯑꯃꯅꯨꯡꯛ ꯁꯠꯇꯦ ꯃꯤ ꯑꯃꯅꯨꯡ ꯁꯠꯇꯤ ꯐꯩꯖꯣꯝ ꯑꯃ ꯃꯇꯣꯟꯗꯅꯦ ꯑꯃꯅ ꯑꯇꯩ ꯑꯃ ꯇꯧꯗꯦ ꯑꯩ ꯑꯗꯨꯝ ꯌꯥꯎꯃꯤ ꯃꯤ ꯃꯈꯥ ꯄꯣꯟꯕ ꯍꯥꯏꯗꯨꯅꯦ ꯎ ꯆꯧ ꯌꯥꯔ
ꯍꯣꯏ ꯑꯗꯨꯕꯨꯗꯤ ꯃꯤ ꯃꯈꯥ ꯄꯣꯂꯅꯤ ꯑꯗꯨ ꯍꯥꯏꯔꯒ ꯍꯌꯦꯡꯗꯤ ꯑꯃꯨꯛ ꯅꯍꯥꯟꯗꯤ ꯀꯣꯏ ꯌꯦꯠꯂ ꯆꯠꯄꯅꯤꯅ ꯑꯇꯥꯡꯕꯗꯨ ꯎꯔꯔꯣꯏꯅꯦ ꯑ ꯑꯃꯗꯣ
ꯑꯗꯨ ꯏꯍꯀ ꯎꯝ ꯉꯅꯥ ꯀꯥꯅꯣꯅ ꯍꯥꯏꯕꯅꯦ ꯑꯗꯨꯣ ꯑꯁꯅ ꯅꯪꯁꯤ ꯍꯌꯦꯡ ꯃꯣꯏ ꯑꯦ ꯃꯣꯏ ꯍꯦꯛꯀꯤ ꯑꯌꯥꯝꯕꯗꯨ ꯈꯔ ꯈꯪꯅꯕ ꯌꯥꯎꯕꯖꯥꯠꯅꯤ ꯑꯗꯨꯗ ꯑꯁ ꯍꯌꯦꯡ ꯀꯩꯅꯣꯗꯣ ꯍꯧꯖꯤꯛ ꯉꯁꯤ ꯊꯦꯡꯅꯔꯤꯁꯤꯒ ꯍꯌꯦꯡ ꯃꯊꯪ ꯀꯩꯅꯣ ꯃꯥꯟ ꯆꯥꯛꯀꯧ ꯂꯥꯛꯄꯒ ꯃꯤꯗꯣ ꯃꯤ ꯑꯅꯤ ꯊꯣꯛꯑ ꯂꯥꯛꯇꯣꯏꯅꯤꯒ ꯍꯥꯏꯔꯦ ꯍꯥꯏꯗꯤ ꯃꯁꯛꯇꯨ ꯃꯥꯏꯅꯔꯣꯏꯒ ꯑꯗꯨ ꯌꯥꯕꯅꯤ
ꯍꯣꯏ ꯆꯨꯝꯗꯣꯏꯅꯦ ꯍꯥꯏꯗꯤ ꯃꯗꯨꯗꯤ ꯀꯣꯏ ꯆꯦ ꯂꯥꯛꯈꯤꯕꯅꯤꯅ ꯑꯗꯨ ꯀꯩꯁꯨ ꯈꯪꯍꯧꯗꯦ ꯍꯧꯖꯤꯛꯇꯤ ꯌꯦꯡꯉꯣ ꯄ ꯅꯨꯡꯗꯥꯡ ꯇ ꯂꯥꯀꯇꯣꯏ ꯅꯨꯡꯗꯥꯡ ꯇꯔꯥꯉꯥ ꯂꯥꯛꯇꯣꯏꯅꯤꯅ ꯀꯩꯅꯣ ꯑꯩꯈꯣꯏ ꯑꯩꯈꯣꯏ ꯏ ꯆꯥꯟꯅꯨꯕꯤꯁꯦ ꯄꯨꯔꯥ ꯄꯨꯄꯨ ꯑꯝꯗ ꯄꯥꯜꯂꯝꯃꯦꯅ ꯅꯍꯥꯛ
ꯍꯣꯏꯅꯤ
ꯑꯗꯨꯏ ꯅꯨꯄꯤꯗꯨꯣ ꯀꯩꯅꯣ ꯇꯧꯕ꯭ꯔꯥ ꯆꯍꯤ ꯀꯌꯥꯝ ꯈꯦꯠꯅꯒꯦ ꯑꯩꯈꯣꯏꯒ
ꯂꯣꯡꯒꯥꯔꯕꯅꯦ ꯑꯗꯨꯝ ꯍꯥꯏꯐꯦꯠ ꯑꯗꯨꯝ ꯃꯥꯅ ꯌꯥꯝꯅ ꯋꯥꯂꯦ ꯑꯩꯅ ꯈꯕꯗ
ꯑꯩ ꯃꯁꯛ ꯐꯖꯅ ꯎꯗ꯭ꯔꯤ ꯅꯍꯥꯟꯁꯨ ꯂꯥꯛꯄ ꯀꯅ ꯎꯍꯧꯗ꯭ꯔꯦ
ꯑꯁꯣꯏ ꯎ ꯈꯪꯉꯣꯏ ꯈꯪꯉꯣꯏꯔꯗꯩꯠꯇꯕ ꯍꯥꯟꯅꯒꯤ ꯁꯛꯇꯨꯒꯅꯦ ꯍꯣꯏ ꯊꯦꯡꯅ ꯃꯇꯝꯗ ꯇ ꯍꯧꯖꯤꯛ ꯀꯌꯥ ꯌꯥꯝ ꯀꯦꯅꯩ ꯍꯧꯖꯤꯛꯇꯤ ꯊꯤꯖꯤꯜꯂꯛꯦꯕꯅ ꯍꯥꯟꯅꯁ ꯌꯥꯝ ꯃꯤ ꯌꯥꯝ ꯅꯨꯡꯉꯥꯏꯕꯅꯦ
ꯑꯣ ꯃꯤꯗꯤ ꯉꯧꯕ꯭ꯔꯥ ꯅꯠꯇ꯭ꯔ ꯃꯨꯕ꯭ꯔꯥ ꯀꯃꯥꯏꯅ ꯇꯧꯋꯤ ꯀꯨꯂꯩ ꯀꯨꯠ ꯆꯩꯒꯨꯕ ꯍꯥꯏꯗꯅ ꯇꯧꯕ꯭ꯔꯥ
ꯃꯤ ꯑꯗꯨꯝ ꯈꯪꯍꯧꯕꯅꯦ ꯑꯗꯨꯝ ꯉꯁꯥꯏ ꯌꯥꯝ ꯀꯟꯅ ꯉꯧꯕ ꯅꯠꯇ꯭ꯔꯁꯨ ꯑꯗꯨꯝ ꯀꯨꯂꯩ ꯀꯨꯆꯧꯗ ꯈꯤꯇꯪ ꯑꯣꯟꯊꯣꯛ ꯇꯧꯕꯅꯦꯕ ꯍꯥꯏꯗꯤ ꯈꯤꯇꯪ ꯑꯣꯟꯊꯣꯛꯄꯅꯦꯕ ꯍꯧꯗꯕꯨꯗꯤ ꯈꯪꯗ꯭ꯔꯦ ꯊ ꯎꯈꯤꯔꯛꯄ ꯏꯔꯝꯃꯤꯅꯀꯣ
ꯎꯝ ꯃꯥꯏꯗꯣ ꯀꯩꯅꯣ ꯇꯧꯋꯦ ꯍꯥꯏꯕ ꯑꯍꯥꯥꯟꯕ ꯎꯅꯕ ꯅꯨꯃꯤꯠ ꯆꯦꯜꯂꯤ ꯍꯥꯏꯕ ꯍꯥꯏꯐꯦꯠꯇꯥꯒꯨꯝ ꯇꯧꯒꯦ ꯑꯗꯨ ꯆꯨꯝꯕ ꯂꯥꯟꯕ ꯀꯃꯥꯏꯅ ꯇꯧꯒꯦ
ꯎ ꯎꯅꯔꯝꯃꯅꯤꯅ ꯍꯥꯟꯅ ꯍꯥꯟꯅ ꯀꯩꯅꯣ ꯄꯨꯔ ꯒꯥꯔꯤ ꯄꯨꯏ ꯋꯥꯏ ꯄꯨꯕ ꯆꯠꯂꯦ ꯍꯥꯏꯁꯤꯗꯤ ꯍꯥꯟꯅ ꯅꯨꯃꯤꯠꯇꯨ ꯈꯛꯇꯔ ꯑꯗꯨꯏ ꯒꯥꯔꯤꯗꯨꯣ ꯄꯣꯛꯍꯧꯗꯕꯩꯅꯦ ꯍꯥꯏꯗꯨꯗꯤ ꯅꯍꯥꯟ ꯑꯗꯨ
ꯄꯨꯅ ꯀꯥꯟꯗ ꯆꯦꯜꯂꯦ ꯈꯣꯠꯂꯦ ꯍꯥꯏꯕ ꯑꯃ ꯇꯥꯈꯤꯕ ꯑꯗꯨꯒꯤꯅꯤꯗ
ꯑꯣꯏꯔꯝꯗꯧ ꯃꯥꯥꯟꯗꯦ ꯑꯗꯨꯃꯥꯏꯅꯗꯤ ꯍꯥꯟꯅ ꯈꯪꯅꯕ ꯃꯥꯜꯂꯦ ꯒꯥꯔꯤ ꯄꯨ ꯄꯨꯁꯠꯂꯦ ꯍꯥꯏꯁꯤꯅꯗꯤ ꯂꯥꯞ ꯍꯣꯏ ꯂꯥꯞꯄꯩꯕꯨꯗꯤ ꯍꯣꯏ ꯍꯟꯗꯛꯀꯤꯁꯤ ꯈ ꯂꯞꯄꯝꯕ ꯌꯥꯏꯀꯣ ꯍꯥꯟꯅ ꯈꯤꯇꯪ ꯌꯥꯝ ꯂꯥꯄꯁꯨ ꯅꯠꯇꯕꯤꯗ ꯑꯗꯨꯃꯥꯏꯅ ꯇꯧꯕ ꯑꯃꯗꯧꯉꯣꯏ ꯎ
ꯑꯗꯨ ꯀꯩ ꯍꯥꯏꯅꯤ ꯌꯥꯝ ꯀꯥ ꯍꯦꯟꯅ ꯑ ꯅꯨꯡꯁꯤꯅꯩ ꯍꯥꯏꯔꯒ ꯌꯥꯝ ꯀꯔꯦ ꯀ꯭ꯂꯣꯖ ꯑꯣꯏꯅꯒ ꯌꯥꯝ ꯂꯩꯗꯥ ꯍꯥꯏꯅꯝ ꯁꯨꯃꯥꯏꯅꯗꯤ ꯇꯧꯕ ꯃꯥꯟꯗꯦꯕ ꯃꯣꯏꯗꯣ ꯊꯤꯉꯥꯎ ꯂꯩꯉꯥꯎꯒꯤ ꯇꯥꯏꯞꯇ ꯑꯃ ꯆꯦꯟꯈꯤꯕ ꯃꯥꯜꯂꯦꯕ ꯃꯣꯏ
ꯍꯣꯏ ꯍꯣꯏ ꯍꯣꯡꯒꯅꯤ ꯑꯗꯨꯃꯥꯏꯅ ꯈꯔ ꯈꯔ ꯈꯗꯤ ꯈꯪꯅꯔꯒ ꯑꯗꯨꯃꯥꯏꯅ ꯇꯧꯔꯒ ꯍꯣꯡꯒꯅꯤ
ꯑꯗꯣ ꯍꯌꯦꯡ ꯍꯜꯂꯛꯄꯗꯤ ꯄꯨꯡ ꯀꯌꯥꯃꯨꯛꯇ ꯍꯜꯂꯛꯇꯣꯏꯕ
ꯍꯜꯂ ꯄꯗꯨ ꯈꯪꯗꯦ ꯑꯗꯨ ꯍꯥꯏꯉꯝꯗ꯭ꯔꯦ ꯑ ꯑꯥ ꯆꯠꯂꯨꯔꯗꯤ ꯑꯃꯛꯛ ꯍꯧꯌꯛꯀꯤꯦꯡ ꯊꯦꯡꯉꯛꯄꯁꯨ ꯌꯥꯏ ꯑꯗꯨ ꯀꯃꯥꯏꯅ ꯇꯧꯗꯣꯏꯅꯣ ꯈꯪꯗꯣꯏꯦ ꯃꯣꯏꯒꯤ ꯃꯇꯨꯡ ꯏꯟꯅ ꯍꯥꯏꯇꯥꯔꯦ ꯌꯦꯡꯉꯒ ꯀꯃꯥꯏꯅ ꯇꯧꯗ ꯌꯥꯔꯔꯣꯏ
ꯎꯝ ꯍꯜꯂꯛꯑꯒꯗꯤ ꯑꯗꯨꯝ ꯅꯨꯃꯤꯗꯥꯡ ꯋꯥꯏꯔꯝꯗ ꯑꯣꯏꯔꯁꯨ ꯑꯗꯨꯝ ꯋꯥꯔꯤ ꯑꯃꯨꯛ ꯁꯥꯟꯅꯅꯕ ꯌꯥꯏꯗꯅꯀꯣ
ꯌꯥꯏ ꯌꯥꯏ ꯑꯗꯨꯝ ꯅꯪꯗꯤ ꯑꯗꯨ ꯀ ꯇꯧꯔꯣꯏꯗ ꯁꯃꯤꯗꯥ ꯑꯗꯨꯝ ꯁꯥꯟꯅꯔꯁꯨ ꯌꯥꯅꯤ ꯑꯕꯦꯟꯁꯨ ꯐꯣꯟ ꯇꯧꯔꯛꯝꯃꯤꯅ ꯍꯧꯖꯤꯛꯇ ꯑꯩ ꯀꯊꯠꯈ꯭ꯔꯝꯅꯤ
ꯍꯣꯏ ꯉꯥꯏꯥꯛꯇꯪ ꯄꯣꯊꯥꯔꯣ ꯉꯁꯤꯒꯤꯗꯤ ꯄꯣꯊꯥꯔꯣ ꯉꯁꯣꯝꯗ ꯇꯅꯔꯤ ꯍꯥꯏꯔꯦ ꯍꯟꯖꯤꯟ ꯍꯟ ꯇꯧꯕꯁꯨ ꯉꯥꯏꯇꯕꯃꯤꯗ ꯍꯣꯏ ꯃꯥꯕꯨꯗꯤ ꯃꯤ ꯑꯇꯣꯞꯄ ꯂꯩꯇꯕꯩ ꯇꯧꯕꯩ ꯋꯥꯅꯤ ꯑꯗꯣ ꯍꯣꯏ ꯑꯗꯨꯕꯨꯗꯤ ꯑꯣꯏꯕ ꯑꯗ ꯑꯩ ꯉꯉꯥꯡ ꯂꯥꯏꯏꯛ ꯋꯥꯔꯤ ꯁꯥꯟꯅꯕꯕꯨ ꯀꯃꯥꯏꯅ ꯇꯧꯒꯦꯁꯨꯝ ꯋꯥꯔꯤ ꯊꯣꯛꯄ ꯅꯠꯇ꯭ꯔꯒꯅ ꯀꯃꯥꯏꯅ ꯇꯧꯒꯦ ꯑꯩꯉꯍ ꯂꯛ ꯌꯥꯔꯛꯀ ꯉꯪꯗ꯭ꯔꯣ ꯃꯥꯏ ꯍꯨꯃꯉꯥ ꯍꯨꯉꯥ ꯇꯧꯕꯤ ꯇꯧꯕ꯭ꯔꯕ
ꯉꯥꯡ ꯀꯥꯟꯗꯕ ꯌꯥꯝ ꯁꯦꯡꯉꯤ ꯍꯣꯏ ꯀꯩꯅꯣꯗꯗꯤ ꯍꯣꯏ ꯑꯗꯨꯝꯔ ꯑꯗꯨ ꯋꯥꯔꯤꯗꯤ ꯌꯥꯝꯅ ꯑꯩꯅ ꯁꯨꯝ ꯑꯣꯏꯅ ꯈꯔ ꯑꯣꯏꯅ ꯑꯩꯅ ꯑꯣꯏꯅ ꯍꯥꯏꯕ ꯍꯥꯏꯇꯥꯔꯦ ꯈꯔ ꯃꯥꯅ ꯀꯩ ꯄꯨꯊꯣꯛꯄ ꯀꯩꯗꯧꯗꯕ ꯁꯅ ꯑꯍꯥꯟꯕ ꯑꯣꯏꯔꯦ ꯒꯩꯅꯣꯗꯤ ꯈꯪꯗꯦ ꯑꯗꯨꯝ ꯍꯥꯏꯗꯤ ꯇꯣꯄꯤꯛꯇꯣ ꯀꯩ ꯀꯩ ꯇꯧꯗꯕꯒꯦ ꯁꯨꯝ ꯍꯥꯏ ꯀꯃꯥꯏꯅ ꯇꯧꯕꯗ ꯥꯏ ꯇꯧꯔꯒ ꯇꯧꯕ ꯈꯤꯇꯪ ꯁꯃꯥꯏꯅ ꯂꯩꯕ ꯄꯨꯟꯕ ꯌꯥꯝ ꯁꯦꯡꯉꯤ ꯃꯥꯥꯏ ꯑꯗꯨꯝ ꯋꯥ ꯉꯥꯡꯑꯀꯥꯥꯟ ꯐꯖꯥꯟꯅ
ꯎꯝ ꯍꯣꯏ ꯑꯁꯤꯒꯨꯝꯕꯁꯦ ꯇꯧꯕꯅꯦ ꯑꯗꯨꯝ ꯏꯁꯥꯅ ꯈꯔ ꯄꯨꯊꯣꯛꯇ꯭ꯔꯗꯤꯀꯣ ꯍꯣꯏ ꯋꯥꯔꯤꯒꯤꯗꯨꯁꯨ ꯑꯗꯨꯝ ꯑꯩꯅ ꯈꯔ ꯍꯥꯏꯗꯤ ꯍꯧꯗꯣꯛꯇ꯭ꯔꯒꯗꯤ ꯑꯗꯨꯝ ꯌꯥꯗꯕꯤꯗꯣ ꯍꯧꯖꯤꯛꯀꯥꯟꯗꯗꯤ ꯃꯥꯅꯁꯨ ꯑꯗꯨꯝ ꯋꯥꯔꯤꯁꯦ ꯑꯗꯨꯝ ꯍꯥꯏꯗꯤ ꯍꯧꯅꯕ ꯑꯇꯣꯞꯄ ꯀꯔꯤ ꯀꯔꯤ ꯑꯗꯨꯝ ꯊꯣꯛꯑ ꯑꯗꯨꯣ ꯉꯥꯡꯕ ꯈꯔꯗꯤ ꯍꯧꯔꯦꯕ ꯑꯗꯣ ꯇꯁꯦꯡꯅ ꯑꯩꯈꯣꯏꯅ ꯍꯥꯏꯗꯤ ꯑꯥ ꯀꯩꯅꯣ ꯇꯧꯕ ꯑꯃ ꯆꯪꯉꯦꯕ ꯑꯗꯨꯝ ꯑꯩꯈꯣꯏꯒꯤ ꯑꯦꯐꯔꯠ ꯈꯔ ꯆꯪꯉꯦꯕ ꯑꯗꯨꯝ
ꯇꯧꯕꯗꯤ ꯑꯁ ꯍꯥꯏꯍꯧꯔꯔꯣꯀꯥꯟꯅ ꯕꯥꯔ ꯑꯅꯤ ꯁꯨꯝ ꯍꯥꯏꯐꯦꯠꯇꯪ ꯄꯧꯊꯣꯛꯕꯗꯣ ꯃꯥꯅ ꯑꯗꯨ ꯇꯧ ꯇꯧꯦ ꯇꯄꯅꯤ ꯑꯗꯨꯅ꯫ ꯑꯗꯨꯅ ꯑꯩ ꯉꯔꯥꯡ ꯑꯩ ꯄꯩꯈꯔꯥ ꯐꯥꯝꯃꯦ ꯍꯥꯏꯗꯣ ꯃꯥꯥꯏ ꯋꯥꯔꯤꯗꯣ ꯑꯗꯨ꯫
ꯎꯝ꯫
ꯑꯃꯨꯛ ꯁꯥꯛ ꯑꯃ ꯃꯪꯉꯛꯑꯀꯥꯟꯗ ꯅ ꯑꯃꯨꯛꯗꯔ ꯇꯧꯕꯤ ꯑꯃ ꯂꯩꯗꯥꯏꯅꯦ ꯁꯨꯃꯥꯏꯅ ꯂꯥꯛꯈꯤꯕꯅꯦ ꯑꯝ
ꯍꯣꯏ ꯑꯗꯨ ꯀꯩꯅꯣꯗꯤꯗꯤ ꯑꯕꯨꯡꯉꯣꯗꯤ ꯃꯥꯗꯤ꯫ ꯋꯥꯔꯤ ꯁꯥꯟꯅꯕ ꯁꯥꯟꯅꯗ꯭ꯔꯥ ꯃꯥ ꯃꯥꯁꯦ ꯑꯃꯨꯛ ꯇꯧꯗ꯭ꯔꯕ ꯀꯃꯥꯏꯅ ꯇꯧꯋꯦ
ꯃꯣꯏꯅ ꯑꯃꯨꯛ ꯑꯅꯤ ꯇꯧꯔꯝꯃꯦ ꯑꯗꯩ ꯇꯥꯟꯗꯅ ꯇꯧꯗꯦꯅꯦ ꯑꯗꯨꯝꯃꯥꯢ ꯍꯥꯏꯕꯅꯦ ꯑꯗ ꯃꯥ ꯍꯥꯏꯗꯤ ꯃꯤ ꯁꯨꯃꯥꯏꯅ ꯑꯃ ꯑꯃꯨ ꯇꯧꯔꯦ ꯇꯧꯗꯣꯏꯅꯦ ꯃꯥꯅ ꯑꯃꯨꯛ ꯑꯥꯗ ꯑꯃꯨꯛꯒ ꯂꯩꯔꯦ ꯑꯗꯨꯅ ꯍꯥꯏꯗꯤ ꯁ ꯑꯦꯛꯖꯥꯝ ꯀꯩ ꯂꯩꯕꯅꯤꯅ ꯐꯥꯔꯛ ꯇꯥꯕꯗꯣ ꯑꯗꯨꯒꯤ
ꯃꯣꯏ ꯑꯦꯛꯖꯥꯝꯗꯤ ꯂꯣꯏꯗꯤ ꯂꯣꯏꯈ꯭ꯔꯕꯅꯦ ꯁꯦꯃꯤꯁꯇꯔ ꯑꯦꯛꯖꯥꯝ ꯍꯥꯏꯗꯤ ꯉꯥ ꯍꯥꯏꯗꯤ ꯍꯥꯟꯗꯛ ꯀꯤ ꯂꯣꯏꯔꯒ ꯑꯗꯨꯝ ꯍꯧꯖꯤꯛ ꯀꯩꯅꯣ ꯇꯧꯔ ꯃꯇꯝꯅꯦꯕ ꯁꯥꯔꯇꯤꯐꯤꯀꯦꯠ ꯀꯩꯀꯩꯒꯤ ꯐꯣꯝ ꯊꯥꯖꯤꯟꯊꯔꯒ ꯂꯧ ꯁꯣꯛꯄ ꯑꯗꯩ ꯁꯣꯏ ꯀꯩꯀꯩ ꯃꯇꯝ ꯑꯣꯏꯕꯅꯦꯕ ꯑꯣꯏꯕꯨꯗꯤ ꯈꯔꯕꯨꯗꯤ ꯆꯤꯟꯕ ꯑꯣꯢꯕꯅꯦ ꯑꯗꯨꯁꯨ ꯆꯤꯟꯕ ꯍꯥꯏꯁꯦ ꯑꯗꯨꯝ ꯅꯨꯡꯊꯤꯟꯒꯨꯝꯕꯗ ꯆꯤꯟꯕ ꯋꯥꯅꯤ ꯅꯨꯃꯤꯗꯥꯡꯒꯨꯝꯕꯗ ꯆꯤꯟꯗꯕꯅꯦ ꯇꯣꯏꯅ꯫
ꯈꯪꯗꯦ ꯑꯗꯨ ꯃꯥꯅ ꯂꯣꯏꯗ꯭ꯔꯤꯕ ꯈꯪꯗꯦ ꯃꯧꯁꯥꯅꯤ ꯍꯥꯏꯖꯤꯛ ꯄꯣꯇꯤ ꯀꯩꯅꯣ ꯀꯃꯥꯏꯅ ꯂꯣꯏꯕ ꯑꯃ ꯊꯣꯛꯇ꯭ꯔꯣ꯫ ꯑꯗꯣ ꯍꯟꯛ ꯀꯩꯅꯣꯒꯤ ꯋꯥꯠꯂꯤ ꯍꯥꯏꯕ ꯕꯕꯥꯔꯒꯩ ꯍꯧꯖꯤ ꯋꯥꯠꯄꯩ ꯍꯥꯏꯕ ꯇꯧꯋꯦ ꯑꯗꯨ ꯌꯥꯝ ꯉꯥꯏ꯫ ꯇꯥꯡ ꯀꯌꯥꯗ ꯂꯣꯏꯔꯅꯤ ꯈ ꯃ ꯇꯝꯪ ꯈꯔꯗꯤ ꯂꯥꯛꯑꯅꯤꯒꯥꯏꯗꯤ ꯍꯥꯏꯗꯤꯦ ꯍꯥꯏꯔꯛꯄꯅꯦ
ꯍꯣꯏ ꯇꯧꯕꯗꯤ ꯃꯣꯏ ꯕꯩꯕꯥ ꯍꯥꯏꯁꯤꯦ ꯑꯦꯛꯁꯇꯔꯅꯦꯜ ꯂꯥꯛꯑꯒ ꯀꯩꯀꯩ ꯕꯩꯕꯥꯥꯛ ꯀꯩꯀꯩ ꯇꯧꯕꯗꯨꯣ ꯑꯣꯏꯔꯅꯦꯕꯀꯣ ꯑꯗꯨ꯫
ꯎꯝ
ꯑꯣ ꯑꯩꯈꯣꯏ ꯑꯩꯈꯣꯏꯁꯨ ꯀꯨꯏꯗꯕꯅꯤꯗ ꯖꯨꯟ ꯖꯨꯟꯗ ꯑꯗꯨꯝ ꯂꯣꯏꯁꯤꯟꯕ ꯑꯗꯨꯝ ꯌꯥꯅꯕ ꯑꯩꯈꯣꯏꯁꯨ ꯑꯗꯨꯝ ꯖꯨꯟ ꯀꯩꯀꯩꯗ ꯑꯗꯨꯝ ꯂꯣꯏꯁꯤꯟꯈꯤꯕꯅꯦꯕ ꯑꯩꯅ ꯀꯩꯅꯣꯒꯤ ꯇꯧꯒꯤꯕꯗꯣ ꯕꯣꯅꯤꯒꯤ ꯇꯧꯕꯤꯕꯗ ꯑꯗꯨꯝ ꯑꯦꯛꯁꯇꯔꯅꯦꯜꯁꯨ ꯂꯥꯛꯑꯦ ꯂꯥꯛ ꯕꯩꯕꯥ ꯀꯩꯀꯩ ꯇꯧꯔꯅꯤ ꯑꯗꯨꯒ ꯑꯗꯨꯝ ꯀꯩꯁꯨ ꯌꯥꯝ ꯊꯣꯏꯅ ꯌꯥꯝ ꯀꯨꯏꯗꯕꯗꯤ ꯑꯣꯏꯗꯕꯅꯦꯕ ꯑꯗꯨꯃꯥꯏꯅ ꯃꯈꯥ ꯇꯥꯅ ꯄ꯭ꯔꯣꯖꯦꯛ ꯀꯩꯀꯩ ꯇꯧꯗꯒꯦꯕꯨꯗꯤ ꯑꯗꯨꯕꯨꯗꯤ ꯂꯩꯈ꯭ꯔꯦ ꯍꯥꯏꯗꯤ ꯅꯪꯅ ꯍꯥꯏꯗꯤ ꯔꯤꯁꯥꯔꯁ ꯑꯃ ꯇꯧꯒ ꯇꯣꯉꯥꯟꯅ ꯄ꯭ꯔꯣꯖꯦꯛ ꯑꯃꯒꯤ ꯑꯣꯏꯅ ꯇꯧꯊꯒꯦ ꯍꯥꯏꯔꯁꯨ ꯑꯗꯨꯝ ꯌꯥꯕꯅꯦꯕ ꯑꯣꯖꯥ ꯑꯃꯒꯤ ꯃꯈꯥꯗ ꯑꯗꯨꯃꯥꯏꯅ ꯇꯧꯔꯒ ꯄꯤ ꯑꯩꯆ ꯗꯤꯗꯃꯛ ꯇꯧꯗ꯭ꯔꯒꯁꯨ ꯑꯗꯨꯃꯥꯏꯅ ꯇꯧ ꯑꯗꯨꯃꯥꯏꯅ ꯇꯧꯕꯗꯤ ꯌꯥꯕꯅꯦꯅ ꯈꯪꯗꯦ ꯃꯥꯅ ꯈꯜꯂꯒꯗꯤ ꯈꯟꯗ꯭ꯔꯕꯨꯗꯤ ꯈꯪꯗꯣꯏ
ꯀꯩꯅꯣ ꯇꯧꯗꯦꯗꯦ ꯍꯥꯏꯕꯅꯤ ꯃꯥꯏ ꯍꯌꯦꯡ ꯃꯣꯏ ꯑꯦꯛꯖꯥꯝ ꯊꯪꯅ ꯊꯪꯅꯅ ꯃꯣꯏ ꯍꯨꯝꯅꯤ ꯃꯤ ꯍꯨꯝꯅꯤꯗꯣ ꯃꯥꯔꯤ ꯃꯔꯤ ꯊꯥꯡꯅꯅꯕ ꯂꯩ ꯍꯥꯏꯕꯅꯦꯕ ꯑꯗꯨ ꯂꯣꯏꯔꯒ ꯑꯦꯛꯇꯔꯅꯦꯜ ꯇꯥꯏꯗꯣꯔꯤꯁꯦ ꯑꯃꯨꯛ ꯀꯩꯅꯣꯝ ꯇꯥꯗꯣꯔꯤ ꯌꯦ ꯀꯩꯅꯣ ꯑꯥꯏ ꯑꯥꯏ ꯇꯤ ꯀꯥꯡꯕꯨꯗꯨ ꯂꯥꯛꯑꯦ ꯍꯥꯏꯕ ꯃꯃꯥꯡꯗꯁꯨ ꯀꯣꯏꯁꯟꯗꯨ ꯈꯔ ꯂꯩꯈꯥꯏ ꯂꯩꯈꯥꯏ ꯐꯠꯇ꯭ꯔꯣ ꯍꯪꯕ ꯑꯗꯨꯃꯥꯏꯅ ꯇꯧꯋꯤ ꯑꯗꯨ ꯂꯣꯏ ꯂꯣꯏꯅ ꯐꯖꯅ ꯀꯥꯏꯅ ꯇꯧꯔꯛꯄꯅꯦ ꯍꯥꯟꯅ ꯂꯥꯛꯑꯝꯕꯅꯦ
ꯍꯣꯏ ꯍꯣꯏ ꯑꯥꯏ ꯑꯥꯏ ꯇꯤ ꯍꯥꯏꯁꯤ ꯃꯣꯏ ꯏꯟꯖꯤꯅꯤꯌꯥꯔꯤꯡ ꯀꯥꯡꯕꯨꯅꯤꯅ ꯏꯟꯖꯤꯅꯤꯌꯥꯔꯤꯡ ꯍꯥꯏꯁꯤꯅ ꯑꯃꯨꯛ ꯃꯣꯏ ꯐꯤꯖꯤꯛ ꯃꯔꯤ ꯂꯩꯅꯔꯦꯅꯀꯣ ꯑꯗꯨꯅ ꯑꯗꯨꯝ ꯍꯥꯏꯗꯤ ꯃꯣꯏ ꯐꯤꯖꯤꯛꯁꯀꯤ ꯗꯤꯄꯥꯔꯠꯃꯦꯟꯗꯩ ꯃꯤ ꯆꯠꯈꯤꯕ ꯑꯁꯣꯝꯗ ꯑꯣꯖꯥ ꯆꯠ ꯀꯅꯣ ꯊꯦꯠꯂꯝꯗꯣꯏꯅꯦꯕ ꯑꯗꯨꯝ ꯃꯤꯁꯨ ꯃꯣꯏꯁꯨ ꯑꯗꯨꯝ ꯀꯩꯅꯣ ꯑꯦꯛꯁꯇꯔꯅꯦꯜ ꯑꯣꯏꯅ ꯂꯥꯑ ꯂꯥꯛꯑꯝꯗꯣꯏꯅꯦ ꯃꯣꯏꯑꯁꯨꯝ ꯑꯥꯏ ꯑꯥꯏ ꯇꯤ ꯔꯣꯝꯗꯁꯨ ꯑꯗꯨꯀꯥꯟꯗ ꯑꯗꯨꯝ ꯈꯔꯗꯤ ꯑꯗꯨꯝ ꯇꯧꯅꯔꯝꯒꯅꯦꯕ ꯑꯗꯨꯝ ꯑꯦꯛꯁꯇꯔꯅꯦ ꯍꯥꯏ ꯀꯥꯟꯗ ꯑꯗꯨꯝ ꯈꯔꯗꯤ ꯑꯗꯨꯝ ꯇꯧꯅꯕꯅꯤ ꯑꯗꯨꯏꯁꯨ ꯀꯥ ꯍꯦꯟꯅ ꯌꯥꯝꯅ ꯂꯨꯕ ꯇꯛꯄꯕ ꯍꯥꯏꯗꯤ ꯃꯣꯏꯒꯤ ꯑ ꯁꯥꯇꯔꯃꯩ ꯂꯥꯞꯅꯔꯒꯦ ꯀꯥꯏꯅ ꯇꯧꯕꯗꯨ ꯑꯗꯨꯃꯥꯏꯅ ꯇꯧꯕꯗꯤ ꯌꯥꯎꯗꯝꯅꯤ ꯍꯣꯏ ꯐꯔꯦ ꯇꯨꯡꯗ ꯑꯃꯨꯛ ꯐꯥꯎꯅꯔꯁꯤ ꯊꯝꯃꯒꯦꯀꯣ ꯉꯁꯤꯒꯤꯗꯤ ꯎꯝ